ꯇꯥꯕ꯭ꯔꯣ
ꯇꯥꯏ ꯇꯥꯏ
ꯊꯥꯏꯅ ꯑꯩ ꯑꯩꯈꯣꯏꯅ ꯀꯥꯔꯤꯉꯩꯒꯤ ꯋꯥꯔꯤ ꯂꯤꯔꯤꯒꯦꯁꯦ ꯅꯣꯏ ꯁ꯭ꯀꯨꯜ ꯔꯣꯝꯒꯤꯗꯣ ꯑꯩꯅ ꯑꯩꯈꯣꯏꯅ ꯂꯦꯇꯔ ꯏꯔ ꯇꯧꯔꯁꯨ ꯇꯧꯋꯦ ꯍꯥꯏꯌꯦꯅ ꯑꯗꯣ ꯐꯥ ꯑꯃꯗꯤ ꯐꯥꯔꯦꯕ ꯑꯗꯣ ꯑꯩꯈꯣꯏꯁꯦ ꯅꯣꯡꯃꯁꯦ ꯃꯁꯛ ꯌꯦꯡꯕ ꯆꯠꯀꯦ ꯍꯥꯏ ꯇꯧꯕꯅꯦꯕꯀꯣ ꯅꯣꯏꯒꯤ ꯅꯣꯏꯒꯤ ꯁ꯭ꯀꯨꯜꯒꯤ ꯊꯣꯡꯒꯥꯟꯗꯣ ꯑꯗꯨꯗ ꯌꯧꯔꯦ ꯑꯗꯨ ꯌꯧꯔꯒ ꯑꯩꯈꯣꯏꯅ ꯂꯥꯛꯑꯣ ꯈꯣꯠꯂꯣ ꯀꯥꯏꯅ ꯇꯧꯁꯤꯜꯂꯦ ꯑꯗ ꯍꯣꯏ ꯑꯗꯨꯗꯁꯨꯣ ꯅꯣꯏꯒꯤ ꯅꯣꯏꯁꯦ ꯁꯨꯇꯤꯁꯨ ꯅꯠꯇꯕ ꯑꯗꯨ ꯀꯩꯅꯣꯗꯨꯁꯨ ꯅꯣꯏꯒꯤ ꯁ꯭ꯀꯨꯜꯒꯤ ꯃꯅꯥꯛꯇꯅꯦꯕ
ꯎꯝ
ꯑꯗꯨꯗ ꯏꯃꯥꯟꯅꯕꯤꯗꯨꯅ ꯑꯁ ꯑꯗꯨ ꯃꯇꯝꯗꯗꯤ ꯐꯣꯇꯣꯒ ꯌꯥꯝ ꯆꯠꯅꯗ꯭ꯔꯣ
ꯎꯝ ꯆꯅꯦ
ꯑꯗꯨꯒꯤ ꯑꯩꯒꯤ ꯐꯣꯇꯣꯒ ꯄꯤꯕ ꯁꯥꯕꯅꯦꯕ
ꯐꯣꯇꯣꯁꯨ ꯍꯥꯔꯗ ꯀꯣꯄꯤꯗꯣ
ꯍꯣꯏ ꯍꯣꯏ ꯍꯣꯏ ꯑꯗꯨꯅꯤ ꯑꯩꯅ ꯍꯥꯏꯕꯗꯣ ꯍꯣꯏ ꯑꯗꯨꯁꯨ ꯀꯩꯅꯣ ꯑꯩꯈꯣꯏꯒꯤ ꯗ꯭ꯔꯦꯁꯇꯣ
ꯎꯝ
ꯑꯩꯈꯣꯏꯒꯤ ꯐꯤꯔꯣꯜ ꯑꯩꯈꯣꯏꯒꯤ ꯑꯃꯅ ꯑꯗꯨꯃꯥꯏ ꯑꯗꯨ ꯅꯨꯄꯥꯗꯨꯅꯀꯣ ꯑꯁ ꯑꯩꯉꯣꯟꯗ ꯂꯦꯇꯔ ꯊꯥꯔꯛꯏꯅꯦꯕ ꯅꯪꯒꯤ ꯐꯣꯇꯣ ꯄꯤꯌꯣ ꯑꯗꯨꯁꯨ ꯑꯩꯈꯣꯏꯒꯤ ꯐꯤꯔꯣꯜꯗ ꯈꯪꯉꯦꯀꯣ ꯑꯩꯈꯣꯏꯒꯤ ꯐꯤꯔꯣꯜꯗꯤ
ꯎꯝ ꯈꯪꯉꯤ ꯒꯥꯏ
ꯑꯩꯈꯣꯏꯒꯤ ꯐꯤꯔꯣꯜꯗꯣ ꯍꯥꯞꯄꯒ ꯊꯥꯔꯛꯎ ꯀꯥꯏꯅ ꯍꯥꯏꯔꯦ ꯑꯗꯨꯗꯣ ꯏꯃꯥꯟꯅꯕꯤ ꯏꯃꯥꯟꯅꯕꯤ ꯑꯈꯣꯏꯁꯦ ꯅꯣꯡꯃ ꯑꯣꯖꯥꯒꯤ ꯐꯣꯜ ꯂꯧꯔꯒ ꯀꯔꯤ ꯃꯇꯝꯅꯣ ꯈꯪꯗꯦ ꯑꯣꯖꯥ ꯑꯩꯈꯣꯏ ꯇ꯭ꯋꯏꯁꯟ ꯂꯧꯕ ꯑꯝꯇꯅꯦꯅꯕ ꯑꯣꯏꯔꯝꯅꯦꯕ ꯑꯣꯖꯥꯒꯤ ꯐꯣꯜ ꯂꯧꯔꯣ ꯑꯩꯈꯣꯏ ꯌꯨꯝꯗ ꯆꯠꯂꯦ ꯑꯩꯁꯦ ꯑꯗꯨ ꯊꯨꯏꯔꯣꯅ ꯍꯥꯏꯕ ꯐꯨꯇꯣ ꯀꯥꯞꯄꯒꯦ ꯆꯥꯝꯊꯣꯛꯑꯒ ꯄꯤꯕ ꯆꯥꯕꯅꯦ ꯃꯥꯏꯗꯣ ꯄꯗ ꯁꯤꯒꯦ ꯇꯧꯔꯦ
ꯅꯣꯏꯁꯦ ꯌꯥꯝꯗꯤ ꯇꯧꯔꯤ ꯇꯧꯔꯛꯄ ꯇꯧꯔꯛꯄ ꯖꯥꯠꯅꯤꯍꯦ ꯑꯗꯨꯒꯨꯝꯕ ꯁꯤꯒꯨꯝꯕꯁꯦ
ꯍꯣꯏ ꯈꯪꯗꯦ ꯑꯗꯨꯝ ꯅꯣꯏꯒꯤ ꯀꯩꯅꯣꯒ ꯈꯔ ꯅꯛꯄꯅꯤꯅꯀꯣ
ꯎꯝ ꯅꯣꯏ ꯅꯣꯏ ꯏꯁꯀꯨꯜ ꯅꯣꯏ ꯁ꯭ꯀꯨꯜ ꯀꯥꯕ ꯀꯩꯅꯣ ꯑꯩꯈꯣꯏ ꯑꯩꯈꯣꯏ ꯒꯦꯠ ꯃꯅꯥꯛꯇ ꯂꯩꯕ ꯅꯨꯄꯤ ꯑꯃꯗꯣ ꯈꯪꯕ꯭ꯔꯥ
ꯑꯩꯈꯣꯏ ꯁ꯭ꯀꯨꯜ ꯀꯥꯕ
ꯅꯣꯏꯒꯤ ꯅꯣꯏꯒꯤ ꯁꯥꯇ꯭ꯔ ꯑꯃ ꯍꯣꯏ ꯑꯗꯨꯝ ꯑꯩꯈꯣꯏ ꯁ꯭ꯀꯨꯜꯒꯤ ꯃꯅꯥꯛꯇ ꯁꯤ ꯑꯥꯔ ꯄꯤ ꯑꯦꯐ ꯁꯤ ꯑꯥꯔ ꯄꯤ ꯑꯦꯐ ꯀꯦꯝ ꯃꯊꯛꯇ ꯂꯩꯕ ꯑꯃꯗꯣ
ꯈꯪꯉꯦ ꯈꯪꯉꯦ ꯈꯪꯂꯦꯕ ꯍꯣꯏ
ꯑꯗꯨ ꯅꯨꯄꯤꯗꯣ ꯑꯩꯈꯣꯏꯅ ꯂꯛꯅꯕꯁꯤꯗꯤꯕꯀꯣ
ꯑꯥ ꯃꯁꯛ ꯐꯖꯩꯌꯦ ꯍꯥꯏꯅ ꯍꯣꯏ ꯉꯧꯔ ꯐꯖꯗꯤ ꯐꯖꯕꯅꯦ ꯃꯥꯗꯣ
ꯎꯝ ꯑꯗꯨꯗ ꯃꯌꯥꯝꯕ ꯃꯌꯥꯝꯕꯁꯤꯡꯁꯨ ꯃꯌꯥꯝꯕ ꯑꯅꯤꯔꯣ ꯑꯍꯨꯝꯔꯣ ꯂꯩꯀꯣ
ꯍꯣꯏ ꯃꯌꯥꯝꯕꯁꯨ ꯑꯣꯖꯥ ꯑꯣꯏꯕꯅꯦ ꯑꯩꯈꯣꯏ ꯀꯩꯅꯣ ꯑꯩꯈꯣꯏ ꯁ꯭ꯀꯨꯜꯗ ꯍꯣꯏ
ꯈꯅꯤ ꯀꯅꯤ ꯑꯗꯨꯃꯥꯏꯅ ꯑꯩꯈꯣꯏ ꯑꯩꯈꯣꯏꯒꯤ ꯁ꯭ꯀꯨꯜꯒꯤ ꯑꯗꯨꯔꯣꯝꯗ ꯑꯣꯐꯤꯁꯀꯤ ꯃꯅꯤꯡꯗ ꯁꯦꯡꯊꯣꯛꯄꯁꯦ ꯑꯌꯥꯝꯕ ꯑꯩꯣꯏꯅ ꯆꯠꯂꯦꯕꯀꯣ ꯑꯉꯥꯡꯁꯤꯡꯗꯣ ꯅꯣꯏ ꯑꯉꯥꯡꯁꯤꯡꯅ ꯁꯣꯝꯗ ꯆꯠꯂꯣ ꯑꯩꯈꯣꯏ ꯈꯔ ꯆꯥꯎꯕ ꯀꯥꯡꯕꯨ ꯁꯣꯝꯗ ꯁꯦꯡꯗꯣꯛꯀꯦ ꯍꯥꯏꯅꯀꯣ ꯋꯥꯔꯤ ꯗ ꯑꯗꯨ ꯃꯥ ꯍꯦꯛ ꯍꯦꯛ ꯊꯣꯛꯒꯦꯕꯀꯣ ꯅꯠꯇ꯭ꯔꯁꯨ ꯃꯌꯨꯝꯗ ꯂꯩꯕꯗꯨ ꯎꯑꯕꯀꯣ ꯑꯗꯨꯃꯥꯏꯅ ꯑꯩꯈꯣꯏꯅ ꯅꯛꯅꯕꯁꯦ ꯑꯁ ꯒꯤꯕꯤꯠ ꯑꯃꯅꯤꯍꯦ ꯑꯗꯨꯒꯨꯝꯕ ꯃꯇꯝꯁꯨ
ꯑꯗꯨꯅꯤ ꯑꯩꯈꯣꯏꯁꯨ ꯊꯥꯏꯅ ꯇ꯭ꯨꯁꯟꯒꯨꯝꯕ ꯆꯠꯇ꯭ꯔꯥ ꯑꯁ ꯇ꯭ꯨꯁꯟꯒꯨꯝꯕ ꯆꯠꯄ ꯑꯝ ꯅꯅꯗꯤ ꯑꯩꯈꯣꯏꯁꯦ ꯀꯔꯤ ꯕꯤꯠꯇꯅꯣ ꯈꯪꯗꯦ ꯑꯗꯨꯝ ꯅꯨꯄꯥ ꯑꯗꯨꯝ ꯃꯁꯛ ꯐꯖꯕꯒꯨꯝꯕꯁꯦ
ꯎꯝ
ꯍꯥꯏꯗꯤ ꯑꯇꯣꯞꯄ ꯁ꯭ꯀꯨꯜꯒ ꯑꯩꯈꯣꯏ ꯁ꯭ꯀꯨꯜꯒ ꯑꯗꯨꯝ ꯄꯨꯟꯅ ꯄꯨꯟꯅ ꯍꯦꯛꯇ ꯂꯧꯗ꯭ꯔꯥ
ꯎꯝ
ꯑꯗꯣ ꯑꯗꯨꯒꯨꯝꯕ ꯂꯥꯛꯄꯗꯣ
ꯅꯣꯏꯒꯤ ꯑꯣꯖꯥꯗ ꯂꯧꯕ꯭ꯔꯥ ꯑꯩꯈꯣꯏꯒꯤ ꯑꯣꯖꯥꯗ ꯂꯧꯕ꯭ꯔꯥ ꯅꯣꯏ
ꯑꯩꯈꯣꯏꯗ ꯂꯧꯋꯦꯕ ꯑꯩꯈꯣꯏꯒꯤꯗ ꯑꯁ ꯅꯣꯡꯃꯗꯤ ꯑꯩꯈꯣꯏꯁꯨ ꯑꯇꯣꯞꯄ ꯀꯣꯂꯦꯖ ꯁ꯭ꯀꯨꯜꯒꯤ ꯑꯣꯖꯥꯗꯤ ꯇ꯭ꯋꯨꯁꯟ ꯇꯧꯒꯦ ꯍꯥꯏꯅ ꯑꯩꯈꯣꯏ ꯃꯤ ꯑꯍꯨꯝ ꯆꯠꯂꯦꯕꯀꯣ ꯑꯗꯨ ꯏꯃꯥꯟꯅꯕꯤ ꯑꯍꯥ ꯑꯃ ꯅꯨꯡꯒꯤ ꯏꯃꯥꯟꯅꯕꯤ ꯑꯃ ꯂꯩꯌꯦꯕ
ꯎꯝ
ꯃꯥꯁꯨ ꯑꯗꯨꯝ ꯃꯤꯗꯤ ꯌꯥꯝ ꯐꯕ ꯑꯗꯨꯕꯨ ꯑꯗꯨꯝ ꯑꯉꯥꯡ ꯑꯣꯏꯕꯒꯤ ꯏꯔꯥꯡ ꯈꯔ ꯇꯧꯁꯤꯟꯕꯀꯣ ꯑꯗꯨ ꯑꯗꯨꯁꯨ ꯑꯥ ꯃꯈꯥꯔꯣꯝꯒꯤ ꯁ꯭ꯀꯨꯜꯗꯨꯅꯦꯕ ꯑꯗꯨ ꯃꯥꯅ ꯑꯩꯈꯣꯏꯁꯦ ꯅꯣꯡꯃ ꯆꯠꯂꯦ ꯆꯠꯂꯒ ꯑꯗꯨ ꯑꯣꯖꯥꯁꯨ ꯑꯩꯈꯣꯏꯒꯤꯔꯣꯟꯅꯤ ꯉꯥꯡꯗꯕꯅꯦ ꯑꯗꯨ ꯃꯇꯝꯗꯣ ꯑꯗꯨꯒꯤ ꯁ꯭ꯀꯨꯜꯒꯤ ꯑꯉꯥꯡꯒꯩ ꯌꯥꯝꯅ ꯂꯣꯏꯅ ꯃꯁꯛ ꯈꯔ ꯊꯤꯖꯤꯟꯕ ꯑꯗꯨ ꯏꯃꯥꯟꯅꯕꯤ ꯑ ꯑꯥ ꯏꯃꯥꯟꯅꯕꯤ ꯑꯁꯤꯗ ꯇꯨꯏꯁꯟ ꯇꯧꯔꯣꯏꯁꯦ ꯃꯣꯏꯗꯤ ꯁꯛ ꯌꯥꯝ ꯊꯤ ꯍꯥꯏꯕ ꯑꯁ ꯑꯗꯨꯒꯤ ꯑꯩꯈꯣꯏ ꯑꯩꯈꯣꯏ ꯃꯤ ꯑꯍꯨꯝꯗꯣ
ꯎꯝ
ꯅꯨꯃꯤꯠ ꯑꯍꯨꯝꯒꯨꯝꯕꯗꯤ ꯀꯥꯔꯝꯒꯅꯤ ꯑꯗꯨꯗꯤ ꯑꯗꯨꯝ ꯇꯣꯛꯈ꯭ꯔꯦ ꯃꯁꯛ ꯊꯤꯌꯦ ꯍꯥꯏꯅ
ꯑꯁ
ꯀꯔꯤ ꯕꯤꯠꯇꯅꯣ ꯈꯪꯗꯦ ꯑꯗꯨ ꯁꯦꯀꯦꯟ ꯍꯦꯟꯒꯨꯝꯕꯁꯨ ꯀꯔꯤꯔꯣ ꯈꯪꯗꯦ ꯑꯗꯨꯝ ꯈꯟꯕ ꯆꯠꯂꯦ ꯑꯗꯨ ꯍꯩꯅꯧꯒꯨꯝꯕꯁꯨ ꯃꯤꯒꯤ ꯑꯗꯨꯝ ꯂꯧꯔꯒ ꯀꯣ ꯑꯥ ꯅꯣꯡꯃ ꯑꯃꯨꯛꯀ ꯍꯥꯏꯒꯦꯁꯦ ꯍꯩꯅꯧꯒ ꯍꯪꯒꯥꯝꯒꯤ ꯃꯍꯤꯗꯣ ꯈꯪꯉꯦꯀꯣ
ꯈꯪꯉꯦ ꯈꯉꯦ
ꯅꯣꯡꯃꯁꯦ ꯑꯩꯈꯣꯏꯒꯤ ꯀ꯭ꯂꯥꯁꯀꯤ ꯃꯅꯨꯡꯗ ꯆꯥꯔꯦꯕꯀꯣ ꯑꯗꯣ ꯑꯩꯅ ꯑꯗꯨ ꯃꯇꯝꯗꯤ ꯑꯩꯁꯦ ꯐꯥꯔꯁ ꯕꯦꯟ ꯉꯥꯛꯇ ꯑꯗꯨꯝ ꯐꯝꯕꯅꯦꯕ ꯑꯗ ꯑ ꯆꯥꯒꯦꯅ ꯍꯧꯕ ꯀꯥꯟꯗ ꯍꯦꯛ ꯑꯣꯖꯥ ꯂꯥꯛꯁꯤꯟꯕ ꯑꯗꯣ
ꯎꯝ
ꯑꯩꯗꯣ ꯆꯥꯒꯦ ꯍꯦꯟꯅ ꯇꯧꯕ ꯑꯣꯖꯥ ꯂꯥꯛꯑꯗꯤ ꯑꯣꯖꯥ ꯆꯩꯔꯛꯀꯅꯤꯅ ꯑꯗꯨꯒꯤ ꯑꯩꯅ ꯑꯩꯒꯤ ꯈꯨꯡꯒꯨꯝ ꯃꯈꯥꯗꯒꯤ ꯑꯩꯅ ꯏꯃꯥꯟꯅꯕꯗ ꯇꯧꯁꯤꯜꯂꯛꯄ
ꯎꯝ ꯍꯨꯝ
ꯈꯣꯡ ꯌꯦꯠꯈꯕ ꯆꯥꯗ꯭ꯔꯤꯉꯩꯗ
ꯇꯥꯕꯗꯤ ꯍꯧꯗ꯭ꯔꯤꯑꯕ ꯃꯅꯝ ꯈꯔ ꯀꯟꯕ ꯋꯥꯅꯦꯕ
ꯃꯥꯅꯦ
ꯁꯤꯌꯦ ꯈꯜꯂꯒ
ꯑꯁ ꯑꯩꯈꯣꯏꯅ ꯍꯥꯏ ꯁ꯭ꯀꯨꯜ ꯀꯥꯕ ꯃꯇꯝꯗ ꯅꯥꯎꯇꯤ ꯑꯣꯏꯕꯒꯤꯀꯣ ꯂꯝꯍꯦꯟꯕꯒꯤ ꯆꯩ ꯆꯥꯔꯛꯄꯁꯤꯗꯤꯕꯀꯣ ꯑꯁ
ꯍꯥ
ꯂꯣꯏꯕꯖꯥꯅꯤ ꯅꯣꯡꯃꯁꯨ ꯑꯩꯈꯣꯏ ꯑꯩꯈꯣꯏ ꯀꯥꯡꯕꯨꯗ ꯏꯊꯟꯗꯅꯤꯅꯦ ꯑꯩꯈꯣꯏ ꯑꯩꯅ ꯍꯦꯛ ꯂꯨꯅ ꯇꯤꯟꯅꯔꯛꯄꯗꯣ ꯑꯗꯨ ꯃꯊꯛꯇ ꯑꯩꯅ ꯑꯁ ꯗꯨ ꯃꯈꯥ ꯁ꯭ꯀꯨꯜꯗ ꯂꯥꯛꯄꯁꯦ ꯑꯩꯅ ꯇꯨ ꯀꯩꯅꯣ ꯆꯍꯤ ꯃꯔꯤ ꯍꯥꯟꯅ ꯇꯝꯔꯒ ꯆꯍꯤ ꯑꯅꯤ ꯑꯇꯣꯞꯄ ꯁ꯭ꯀꯨꯜꯗ ꯑꯃꯨꯛꯀ ꯇꯝꯕ ꯆꯠꯂꯦꯕꯀꯣ
ꯍꯣꯏ
ꯑꯗꯨ ꯃꯇꯨꯡꯗ ꯀ꯭ꯂꯥꯁ ꯁꯚꯦꯟꯗ ꯑꯩ ꯑꯃꯨꯛꯀ ꯔꯤꯇꯟ ꯀ꯭ꯂꯥꯁ ꯁꯚꯦꯟꯗ ꯑꯃꯨꯛ ꯔꯤꯇꯔꯟ ꯂꯥꯛꯀꯅꯦꯕ ꯑꯗꯨ ꯃꯇꯝꯗꯒꯤ ꯍꯦꯛ ꯂꯥꯛꯄꯗꯒꯤ ꯑꯩꯒꯤ ꯐ꯭ꯔꯦꯟ ꯇꯤꯟꯅꯕꯁꯦ ꯃꯤ ꯇꯔꯥꯃꯨꯛ ꯑꯈꯣꯏ ꯇꯤꯟꯅꯩꯕꯀꯣ ꯉꯥꯎꯁꯤꯟꯅꯕ ꯈꯇꯅꯦ ꯑꯗꯨ ꯑꯩꯈꯣꯏ ꯀꯥꯡꯕꯨꯁꯦ ꯑꯗꯨꯃꯛ ꯇꯧꯕꯗ ꯏꯊꯟꯗ ꯈꯛꯇꯅꯤꯅꯦ ꯑꯗꯨ ꯁ꯭ꯀꯨꯜꯗꯒꯤ ꯃꯦꯇ꯭ꯔꯤꯛ ꯂꯥꯜ ꯂꯥꯜꯂꯤꯁꯦ ꯑꯩ ꯑꯁ ꯌꯥꯝ ꯑꯩ ꯈꯜꯂꯤꯕ ꯑꯁ ꯑꯩ ꯑꯁ ꯌꯥꯝ ꯂꯛꯀꯤ ꯑꯣꯏꯈ꯭ꯔꯦꯅꯦ ꯍꯥꯏꯅꯀꯣ ꯂꯥꯁꯗ ꯎꯝ ꯗꯥꯎ ꯌꯥꯕ ꯑꯩꯁꯨ ꯐꯖꯅ ꯏꯁꯥꯁꯦ ꯀꯟꯇ꯭ꯔꯣꯜ ꯇꯧꯕꯅꯤ ꯑꯁ ꯑꯩ ꯐꯠꯇꯕ ꯇꯧꯕ ꯌꯥꯗ꯭ꯔꯦ ꯍꯥꯏꯅꯀꯣ ꯑꯗꯨꯃꯥꯏꯅ ꯐꯖꯅ ꯑꯗꯨꯝ ꯇꯧꯅꯦꯕꯀꯣ ꯑꯗꯨꯃꯥꯏꯅ ꯂꯥꯁꯇ ꯏꯊꯟꯗ ꯑꯩꯈꯣꯏ ꯀꯥꯡꯕꯨ ꯃꯔꯛ ꯇꯩꯊꯟꯗ ꯃꯦꯇ꯭ꯔꯤꯛ ꯑꯗꯨꯗꯒꯤ ꯂꯥꯜꯂꯛꯄꯀꯣ ꯂꯥꯁꯗ ꯅꯣꯏ ꯈꯨꯟꯒꯤ ꯃꯤ ꯍꯥꯏꯕꯗꯣ ꯑꯩ ꯍꯥꯏꯕꯗꯣ
ꯑ ꯍ‌ꯣꯏ
ꯑꯗꯨ ꯎꯝ ꯃꯥꯁꯨ ꯃꯥꯗꯤ ꯃꯥꯗꯤ ꯏꯕꯥꯅꯤ ꯂꯣꯏꯃꯤꯟꯅꯒꯗ꯭ꯔꯥ ꯍꯥꯏꯅ ꯑꯩ ꯈꯜꯂꯤꯕꯅꯦꯕꯀꯣ
ꯑꯥ
ꯇꯣꯞꯄ ꯃꯤꯌꯥꯝꯗꯤ ꯂꯩꯕ ꯑꯗꯨ ꯑꯣꯏꯔꯁꯨ ꯍꯦꯟꯅ ꯂꯨꯅ ꯍꯦꯟꯅ ꯇꯤꯟꯅꯕꯗꯣ
ꯍꯣꯏ
ꯆꯥꯕ ꯊꯛꯄꯗ ꯄꯨꯟꯕ ꯅꯨꯡꯉꯥꯏꯕ ꯀꯥꯡꯕꯨꯗꯣ ꯑꯃꯥꯏꯅ ꯀꯥꯡꯕꯨꯗꯣ ꯃꯥꯁꯨ ꯑꯦꯛꯖꯥꯝ ꯊꯥꯔꯝꯗꯥꯏꯗ ꯚꯥꯏ ꯑꯩ ꯇ꯭ꯔꯥꯟꯁꯐꯔ ꯑꯣꯔꯗꯔ ꯂꯥꯛꯑꯦ ꯍꯥꯏꯅꯀꯣ ꯍꯥꯏꯖꯤꯜꯂꯒ ꯆꯠꯈꯤꯕꯋꯥꯅꯤꯗ ꯍꯧꯖꯤꯛꯇꯤ ꯃꯥꯗꯤ ꯑꯈꯣꯏ ꯃꯇꯝꯗ ꯌꯥꯝ ꯉꯥꯎꯁꯤꯟꯅꯔꯝꯃꯤ ꯍꯧꯖꯤꯛꯇꯤ ꯃꯥ ꯐꯖꯅ ꯊꯤꯔꯣꯖꯦꯟ ꯇꯔ ꯆꯠꯂꯒ ꯂꯩꯔꯦ
ꯈꯪꯉꯦ ꯈꯪꯉꯦ ꯅꯪꯅ ꯍꯧꯖꯤꯛ ꯍꯥꯏꯕꯗꯣ ꯑꯗꯨꯗꯤ ꯑ ꯊꯥꯏꯅ ꯑ ꯃꯣꯏ ꯑꯩꯈꯣꯏꯁꯦ ꯍꯧꯖꯤꯛ ꯅꯪꯅ ꯍꯥꯏꯕ ꯅꯃꯥꯟꯅꯕꯗꯣ ꯎꯝ ꯃꯣꯏꯒ ꯑꯩꯈꯣꯏꯒꯁꯦ ꯑꯩꯈꯣꯏ ꯑꯩꯈꯣꯏꯒꯤ ꯈꯨꯟ ꯑꯅꯛꯄꯗ ꯁ꯭ꯀꯨꯜ ꯑꯃ ꯂꯩꯔꯝꯃꯦꯕ
ꯎꯝ
ꯑꯗꯣ ꯂꯝꯕꯤꯗꯣ ꯈꯔ ꯂꯥꯞꯄꯦꯕꯀꯣ ꯑꯩꯈꯣꯏ ꯈꯨꯟꯂꯣꯝꯗꯒꯤꯁꯨ ꯃꯣꯏ ꯈꯨꯟ ꯆꯠꯄ ꯌꯥꯏꯌꯦꯕ ꯑꯗꯨ ꯃꯆꯦ ꯑꯃ ꯂꯩꯑꯦ ꯃꯆꯦ ꯑꯣꯏꯔꯝꯅꯤ ꯍꯣꯏ ꯃꯆꯦ ꯑꯃ ꯂꯩꯑꯦ ꯑꯗꯨ ꯑꯩꯈꯣꯏ ꯌꯥꯝꯅ ꯂꯨꯅ ꯇꯤꯟꯅꯕ
ꯎꯝ
ꯂꯝꯕꯤ ꯑꯁꯤꯃꯣꯛ ꯂꯥꯞꯄꯗꯣ
ꯎꯝ
ꯃꯣꯉꯣꯟꯗ ꯑꯗꯨꯝ ꯄꯥꯏꯔꯒ ꯃꯣꯏ ꯈꯨꯜꯂꯣꯝꯗ ꯑꯩꯈꯣꯏ ꯈꯨꯟ ꯍꯜꯂꯤꯅꯦ ꯈꯪꯕ꯭ꯔꯥ ꯈꯪꯗꯦ ꯑꯉꯥꯡ ꯑꯣꯏꯕꯒꯤ ꯄꯪꯕ ꯆꯥꯡꯗ‌ꯣ ꯑꯗꯨꯣꯝ ꯈꯪꯗꯦ ꯅꯛꯅ ꯆꯠꯄ ꯌꯥꯕꯗꯣ ꯃꯥꯕꯨ ꯑꯗꯨꯝ ꯊꯤꯜꯂꯤꯅꯦꯕ ꯆꯥꯛꯁꯨ ꯆꯗꯕꯤꯗ
ꯎꯝ ꯑꯁ ꯏꯃꯥꯟꯅꯕꯗꯣ ꯑꯩ ꯍꯧꯖꯤꯛꯇꯤ ꯑꯩ ꯃꯥꯕꯨ ꯏꯀꯥꯏꯈ꯭ꯔꯤꯅꯤ ꯍꯥꯏꯕꯗꯤ ꯃꯥꯗꯤ ꯃꯄꯨꯟꯁꯤꯗꯣ ꯆꯦꯟꯖ ꯇꯧꯔꯒ ꯑꯐꯕ ꯂꯝꯕꯤꯗ ꯌꯥꯝ ꯆꯠꯈ꯭ꯔꯦꯕꯀꯣ ꯑꯗꯨ ꯈꯜꯂꯨꯔꯒ ꯑꯩ ꯉꯔꯥꯡꯁꯨ ꯉꯔꯥꯡꯁꯨ ꯑꯩ ꯀꯩꯅꯣ ꯐꯣꯟ ꯐꯥꯎꯅꯩꯌꯦ ꯃꯥꯒ ꯑꯩꯒꯤ
ꯑꯣ
ꯁꯥꯒꯩꯁꯨ ꯁꯥꯒꯩꯁꯨ ꯑꯩ ꯃꯥꯟꯅꯩꯑꯕꯀꯣ
ꯍ‌ꯣꯏ ꯃꯥꯟꯅꯩ ꯃꯥꯟꯅꯩ ꯍ
ꯑꯗꯨꯒꯤ ꯑꯁꯨꯃꯥꯏꯅ ꯏꯕꯥꯅꯤ ꯀꯩꯅꯣ ꯇꯧꯔꯤꯕ ꯑꯁ ꯅꯨꯡꯗꯤ ꯅꯨꯡꯉꯥꯏꯕꯅꯦ
ꯀꯩꯅꯣ ꯇꯧꯋꯦ ꯍꯧꯖꯤꯛꯀꯥꯟꯗꯤ ꯃꯥꯁꯨ ꯈꯔꯒꯌꯥ ꯑꯗꯨꯝ ꯒ꯭ꯌꯥꯟꯗꯤ ꯌꯥꯝ ꯇꯥꯔꯛꯈ꯭ꯔꯦꯅ
ꯑꯣ ꯑꯗꯨꯅꯦ ꯑꯩꯅ ꯍꯥꯏꯕꯅꯦ ꯑꯁ ꯃꯔꯨꯞ ꯀꯥꯡꯕꯨ ꯁꯨꯃꯥꯏꯅ ꯐꯖ ꯑꯐꯕ ꯔꯣꯝꯗ ꯐꯖꯅ ꯀꯩꯅꯣ ꯆꯜꯂꯝꯃꯦ ꯑꯗꯨꯕꯨ ꯈꯣꯏꯁꯤ ꯑꯁ ꯃꯇꯦꯡꯗꯤ ꯇꯧꯗꯤ ꯇꯧꯕ ꯉꯝꯗ꯭ꯔꯤꯀꯣ ꯍꯧꯖꯤꯛ ꯐꯥꯎꯗꯤ ꯑꯩꯈꯣꯏꯁꯨ ꯃꯤ ꯑꯣꯏꯗ꯭ꯔꯤꯕꯅꯤ ꯃꯤꯅ ꯑꯩꯅ ꯁꯨꯝ ꯍꯥꯏꯕ ꯑꯩꯅ ꯁꯨꯝ ꯍꯦꯛ ꯍꯦꯛ ꯍꯥꯏꯕꯅꯤ ꯁꯨꯃꯥꯏꯅ
ꯃꯥꯗꯣ ꯃꯈꯣꯏ ꯃꯣꯏ ꯈꯨꯟꯗ ꯑꯗꯨꯝ ꯑꯉꯥꯡ ꯈꯔ ꯃꯣꯏ ꯈꯨꯟꯁꯨ ꯑꯉꯥꯡ ꯈꯔ ꯉꯥꯎꯁꯤꯟꯅꯕ ꯑꯗꯨꯝ ꯂꯩꯕ ꯃꯥꯜꯂꯦꯕ ꯃꯥꯅꯥ ꯍꯣꯏ ꯑꯐꯕ ꯑꯐꯕ ꯄꯥꯎꯇꯥꯛꯒꯨꯝꯕ ꯄꯤꯌꯦ ꯍꯥꯏꯌꯦꯕꯀꯣ ꯑꯗꯨꯝ ꯍꯥꯏꯕꯗꯤ ꯃꯣꯏꯒꯤ ꯃꯣꯏ ꯃꯣꯏ ꯈꯨꯟ ꯃꯥꯟꯅꯕ ꯏꯆꯦꯈꯣꯏ ꯏꯆꯦ ꯂꯩꯌꯦꯕ ꯑꯗꯨ ꯂꯩꯕꯒꯤ ꯑꯩ ꯑꯩꯅ ꯍꯪꯕꯅꯦꯕ ꯍꯪꯕꯒꯥꯟꯗ ꯍꯣꯏ ꯃꯥꯗꯣ ꯑꯩꯗꯤ ꯅꯪꯅ ꯍꯥꯏꯕꯒꯨꯝꯅ ꯑꯩꯗꯤ ꯃꯥ ꯑꯗꯨꯃꯥꯏꯅ ꯇꯧꯔꯝꯅꯤ ꯍꯥꯏꯖ‌ꯦ ꯊꯥꯖꯗꯦꯕ ꯑꯗ ꯑꯩꯈꯣꯏ ꯈꯨꯜꯂꯣꯝꯗ ꯂꯥꯛꯇꯤ ꯍꯥꯟꯅꯗꯤ ꯂꯥꯛꯂꯝꯃꯦ ꯂꯥꯛꯄ ꯀꯥꯟꯗ ꯌꯥꯝ ꯅꯃꯤ ꯌꯥꯝ ꯍꯣꯡꯈ꯭ꯔꯦꯕ ꯍꯣꯡꯉꯒ ꯃꯤꯁꯨ ꯌꯥꯝ ꯐꯈ꯭ꯔꯦ ꯑꯗꯨ ꯃꯣꯏ ꯈꯨꯟꯒꯤ ꯑꯉꯥꯡꯁꯤꯡ ꯑꯗꯨꯝ ꯈꯔ ꯀꯩꯅꯣ ꯇꯧꯕꯁꯤꯡꯗꯣ ꯃꯥꯅ ꯑꯗꯨꯝ ꯍꯥꯏꯔꯒ ꯇꯧꯋꯦ ꯍꯥꯏꯌꯦ ꯑꯗꯣ ꯍꯧꯖꯤꯛꯀꯥꯟꯁꯨ ꯑꯃꯨꯛꯀ ꯑꯩꯈꯣꯏ ꯈꯨꯟꯒꯤ ꯌꯦꯡꯁꯤꯟꯕ ꯃꯤ ꯈꯔ ꯒ꯭ꯔꯨꯞ ꯂꯩꯌꯦꯕꯀꯣ
ꯎꯝ
ꯃꯣꯏꯖꯦ ꯗꯨꯝ ꯄꯨꯜꯂꯒ ꯃꯥ ꯑꯗꯨꯝ ꯌꯥꯎꯕ ꯃꯥꯜꯂꯦꯕ ꯑꯗꯨ ꯃꯥꯗꯤ ꯐꯖꯅ ꯐꯔꯦ ꯑꯩꯒꯤ ꯀꯩꯅꯣ ꯑꯣꯏꯔꯝꯕꯅꯦ ꯑꯗꯨ ꯀꯃꯥꯏ ꯑꯩꯒꯤ ꯀ꯭ꯂꯥꯁꯃꯦꯠ ꯑꯣꯏꯔꯝꯕꯅꯦꯕ ꯃꯥꯗꯣ ꯑꯗꯨ ꯀꯔꯝꯍꯥꯏꯅ ꯅꯪꯒꯤ ꯑꯣꯏꯔꯝꯕ꯭ꯔꯣ ꯈꯪꯗꯦ
ꯑꯩꯁꯨ ꯈꯪꯗꯦ ꯃꯥꯅ ꯃꯥ
ꯈꯣꯏ ꯃꯥꯟꯅꯩꯌꯦ ꯑꯗꯨꯗꯤ
ꯑꯣ ꯃꯥꯅ ꯂꯥꯛꯄꯗꯨ ꯆꯍꯤ ꯀ꯭ꯂꯥꯁ ꯀꯌꯥꯗꯅꯣ ꯂꯥꯛꯄꯅꯦ ꯑꯩꯈꯣꯏ ꯅ ꯑꯩꯈꯣꯏ ꯑꯩꯈꯣꯏ ꯁ꯭ꯀꯨꯜꯗ ꯈꯣꯏꯒꯤ ꯃꯤꯡ ꯈꯪꯗꯕ ꯀꯅꯥꯝ ꯂꯩꯔꯝꯃꯣꯏꯀꯣ ꯊꯧꯗꯣꯛ ꯑꯃ ꯊꯣꯛꯄ ꯑꯩꯈꯣꯏꯕꯨ ꯑꯗꯨꯝ ꯆꯦꯟꯅꯅꯤ ꯑꯩꯈꯣꯏꯕꯨ ꯆꯦꯟꯅꯅꯤ ꯁꯤꯅꯤꯅꯦ ꯈ꯭ꯋꯥꯏꯗꯒꯤ ꯑꯣꯖꯥ ꯈꯣꯏꯅꯁꯨ ꯈꯪꯕꯅꯤ ꯑꯩꯉꯣꯟꯗ ꯂꯥꯁ ꯑꯩ ꯑꯩꯁꯦ ꯋꯥꯔꯅꯤꯡ ꯃꯉꯥ ꯆꯥꯔꯤꯕꯀꯣ
ꯍꯣꯏ
ꯂꯥ ꯋꯥꯔꯅꯤꯡ ꯃꯉꯥ ꯑꯗꯨ ꯃꯇꯨꯡꯗꯤ ꯅꯪꯒꯤ ꯆꯥꯟꯁ ꯂꯩꯇ꯭ꯔꯦꯀꯣ ꯑꯗꯨꯁꯨ ꯀ꯭ꯂꯥꯁ ꯅꯥꯏꯟꯗ ꯆꯥꯕꯗꯣ
ꯇꯜꯂꯦꯍꯦ ꯅꯣꯏꯁꯦ
ꯆꯍꯤ ꯑꯃ ꯋꯥꯠꯂꯤꯗꯅ
ꯍꯣꯏ
ꯑꯗꯨꯗ ꯑꯁ ꯑꯗꯨꯗꯒꯤ ꯏꯃꯥ ꯏꯄꯥꯗ ꯗꯥꯏꯔꯦꯛ ꯍꯥꯏꯔꯛ ꯍꯥꯏꯔꯝ ꯍꯥꯏꯕ ꯃꯥꯜꯂꯤꯕꯀꯣ ꯑꯣꯖꯥꯅ ꯑꯩꯁꯨ ꯑꯩꯒꯤ ꯏꯃꯨꯡꯗ ꯑꯩꯒꯤ ꯏꯃꯨꯡꯗ ꯅꯨꯄꯥꯗꯗꯤ ꯑꯩꯅ ꯈ꯭ꯋꯥꯏ ꯑꯇꯣꯟꯕ ꯑꯣꯏꯕꯅꯤꯅ ꯑꯩꯒꯤ ꯏꯌꯥꯝꯃꯁꯨ ꯌꯥꯝ ꯂꯩꯕꯒꯣ ꯃꯣꯏꯅ ꯀꯩ ꯀꯩ ꯑꯋꯥꯠꯇꯕꯤꯗ ꯀꯩꯝ ꯋꯥꯠꯍꯟꯗꯦꯕ ꯑꯨꯃꯥꯏꯅ ꯇꯧꯕ ꯒꯤ ꯑꯩꯁꯨ ꯀꯩꯅꯣ ꯇꯧꯈ꯭ꯔꯦꯕ ꯊꯧꯗꯣꯛ ꯑꯃ ꯁꯦꯛ ꯐꯥꯎꯕ ꯑꯁ ꯁꯨꯃꯥꯏꯅ ꯇꯧꯔ ꯁꯨꯃꯥꯏꯅ ꯇꯧꯋꯦ ꯍꯥꯏꯅ ꯑꯩ ꯑꯗꯨꯝ ꯀꯩꯅꯣ ꯇꯧꯕ
ꯅꯪꯕꯨ ꯀꯩꯅꯣ ꯇꯧꯕ ꯑꯣꯏꯔꯝꯅꯤ ꯍꯣꯏ ꯑꯉꯥꯡ ꯈꯔ ꯀꯩꯅꯣ ꯇꯧꯕꯁꯤꯡ ꯑꯗꯨꯃꯥꯏꯅ ꯇꯧꯕꯅꯤ ꯊꯥꯏꯅ ꯑꯩꯒꯤ ꯏꯃꯥꯟꯅꯕꯤꯁꯨ ꯀꯣ
ꯎꯝ
ꯃꯌꯥꯝꯕ ꯑꯍꯨꯝ ꯃꯌꯥꯝꯕ ꯑꯍꯨꯝ ꯂꯩꯌꯦꯕ
ꯎꯝ
ꯃꯥꯌꯥꯝꯕ ꯑꯍꯨꯝ ꯂꯩꯌꯦ ꯑꯗꯣ ꯃꯆꯦꯁꯨ ꯑꯅꯤ ꯂꯩꯕ ꯃꯥꯜꯂꯦ ꯃꯥꯅ ꯈ꯭ꯋꯥꯏꯗꯒꯤ ꯏꯇꯣꯝ ꯇꯣꯝꯕꯅꯦꯕꯀꯣ ꯈꯥꯏ ꯈ꯭ꯋꯥꯏꯗꯩ ꯂꯥꯁ ꯅꯨꯄꯤ ꯂꯥꯁ ꯅꯨꯄꯤꯅꯦꯕ
ꯎꯝ
ꯑꯗꯣ ꯑꯩꯈꯣꯏ ꯑꯩꯈꯣꯏꯁꯦ ꯌꯥꯝꯅ ꯂꯨꯅ ꯇꯤꯟꯅꯕꯁꯦ ꯅꯨꯄꯤ ꯃꯔꯤꯅꯦꯕꯀꯣ ꯍꯧꯖꯤꯛꯀꯤ ꯏꯃꯥꯟꯅꯕꯤꯗꯨꯒ ꯑꯗꯨ ꯏꯃꯥꯟꯅꯕꯤ ꯃꯅꯨꯡꯗꯨꯒ ꯑꯗ ꯑꯩ ꯁꯤ ꯇꯤꯟꯅꯩꯌꯦꯕ ꯑꯗꯨꯒ ꯑꯃꯅ ꯏꯃꯥꯟꯅꯕꯤ ꯑꯩꯈꯣꯏ ꯈꯨꯟꯗꯒꯤꯀꯣ ꯑꯗꯣ ꯑꯩꯈꯣꯏꯗꯤ ꯏꯃꯥꯟꯅꯕꯤ ꯑꯃ ꯑ ꯅꯣꯏꯒꯤ ꯃꯅꯨꯡꯂꯣꯝꯒꯤꯗꯣ
ꯎꯝ
ꯃꯥꯁꯨ ꯑꯗꯨꯝ ꯑꯦꯛꯖꯥꯝ ꯊꯥꯔꯗꯤ ꯃꯥꯁꯨ ꯁꯛ ꯁꯦꯀꯦꯟꯗ ꯊꯥꯔꯠ ꯑꯗꯨꯝ ꯂꯥꯛꯄꯅꯦ ꯑꯩꯅ ꯑꯗꯨꯝ ꯃꯔꯛꯇ ꯑꯩꯁꯨ ꯁꯦꯀꯦꯟ ꯑꯩꯈꯣꯏ ꯊꯥꯔꯠ ꯌꯥꯝ ꯂꯧꯔꯛꯑꯦꯕ ꯍꯥꯏꯗꯤ ꯑꯩꯈꯣꯏꯒꯤ ꯁ꯭ꯀꯨꯜꯗꯗꯤ ꯑꯩꯈꯣꯏꯁꯦ ꯑꯗꯨꯝ ꯌꯥꯝ ꯂꯝꯍꯦꯜꯂꯁꯨ ꯊꯤꯅꯗꯤ ꯁꯩꯗꯦꯕꯀꯣ
ꯑꯩꯁꯨ ꯑꯗꯨꯃꯥꯏꯅ ꯇꯧꯕꯅꯦ ꯑꯩꯈꯣꯏ ꯑꯩꯈꯣꯏ ꯑꯩꯈꯣꯏꯗꯁꯨ ꯀꯣ ꯔꯤꯖꯥ ꯊꯣꯛꯑꯗꯤ ꯑꯩꯈꯣꯏꯅ ꯍꯦꯛ ꯃꯇꯣꯟꯗ ꯑꯃꯨꯛ ꯂꯩꯔꯛꯀꯅꯤ ꯑꯗꯨꯗꯒꯤ ꯑꯣꯖꯥ ꯀꯥꯡꯕꯨꯁꯨ ꯦꯔꯦꯛ ꯦꯔꯦꯛ ꯇꯥꯟꯊꯣꯛꯇꯕꯁꯨ ꯈꯔ ꯀꯩꯅꯣ ꯇꯧꯕ ꯃꯥꯜꯂꯕꯀꯣ ꯎꯝ ꯍꯥꯏꯕꯗꯤ ꯁ꯭ꯀꯨꯜ ꯁ꯭ꯀꯨꯜꯒꯤ ꯀꯝꯄꯤꯇꯤꯁꯟꯒꯨꯝꯕ ꯖꯤꯦꯔꯤꯑꯣ ꯖꯦꯗꯤꯑꯣꯅ ꯑꯗꯨꯝ ꯇꯧꯔꯛꯄ ꯂꯩꯗꯅ ꯑꯗꯨꯒꯨꯝꯕꯗꯁꯨ ꯆꯠꯂꯒ ꯁ꯭ꯀꯨꯜꯒꯤ ꯃꯤꯡ ꯃꯔꯛ ꯃꯔꯛꯇ ꯄꯨꯔꯛꯀꯦ ꯑꯗꯨꯃꯥꯏꯅ ꯀꯣ ꯑꯗꯨꯃꯥꯏꯅ ꯇꯧꯔꯛꯄꯗꯒꯤ ꯑꯃꯔꯣ ꯑꯝꯗ ꯍꯥꯏꯔꯗꯤ
ꯗꯤꯕꯤꯅꯦ ꯍꯥꯏꯕꯗꯣ
ꯑꯥ ꯑꯗꯨ ꯌꯥꯝ ꯅꯨꯡꯁꯤꯕꯤ ꯁ꯭ꯀꯨꯜ ꯐꯤꯒ ꯃꯣꯏꯅ ꯑꯦꯛꯖꯥꯝ ꯑꯗꯨꯝ ꯇꯧꯔ ꯂꯩꯅꯦ
ꯑꯩꯒꯤꯗꯤ ꯅꯣꯏꯒꯤ ꯑꯩꯈꯣꯏꯒꯤ ꯑꯩꯈꯣꯏꯒꯤ ꯁ꯭ꯀꯨꯜꯅꯀꯣ
ꯎꯝ
ꯆꯍꯤ ꯈꯨꯗꯤꯡ ꯑꯩꯈꯣꯏ ꯁ꯭ꯀꯨꯜꯗꯤ ꯌꯨꯅꯤꯐꯣꯔꯝ ꯄꯤꯕꯗꯣ ꯐꯤꯔꯣꯜ ꯄꯤꯕꯗꯣ ꯇꯧꯋꯦꯅ
ꯎꯝ
ꯍꯣꯏ ꯑꯗꯨ ꯑꯩꯈꯣꯏ ꯑꯩꯈꯣꯏ ꯑꯩꯈꯣꯏ ꯁ꯭ꯀꯨꯜꯗꯤ ꯊꯥꯔꯠ ꯐꯥꯎ ꯌꯧꯔꯗꯤꯀꯣ ꯌꯥꯎꯔꯗꯤ
ꯎꯝ
ꯑꯗꯨꯝ ꯄꯤꯕꯅꯦꯕ ꯐꯤꯔꯣꯟꯜꯗꯣ ꯑꯗꯨꯒꯤ ꯑꯩꯈꯣꯏꯗꯤ ꯆꯍꯤ ꯈꯨꯗꯤꯡ ꯐꯤꯔꯣꯜ ꯑꯅꯧ ꯑꯅꯧꯕ ꯍꯥꯞꯄꯅꯦꯃꯦ ꯑꯩꯁꯦ ꯅꯨꯡꯉꯥꯏꯕꯅꯦꯍ ꯑꯗꯨ ꯃꯇꯝꯗꯗꯤ ꯍꯣꯏ ꯍꯥꯏꯕꯗꯤ ꯑꯩꯈꯣꯏꯒꯤ